ꯍꯥꯜꯂꯣ ꯍꯜꯂꯣ ꯍꯜꯂꯣ
ꯆꯥꯛꯈ꯭ꯔꯕ__
ꯆꯥꯈ꯭ꯔꯦ
ꯍꯤꯍꯤ ꯍ
ꯅꯪꯗꯤ ꯆꯥꯛꯈ꯭ꯔꯕꯣ
ꯆꯥꯈ꯭ꯔꯦ
ꯑꯌꯥ ꯀ꯭ꯔꯤ ꯏꯟꯖꯥꯡ ꯆꯕꯀꯣ ꯑꯣ ꯑꯣ ꯅꯪꯅ ꯉꯁꯥꯏ ꯍꯥꯏꯕꯗꯨ ꯌꯦꯟ ꯆꯥꯏ ꯍꯥꯏꯕ ꯅꯠꯇ꯭ꯔꯣ
ꯑꯧ ꯐꯣꯜ ꯋꯥꯔꯤ ꯁꯥꯟꯅꯗꯣꯏꯅꯦ
ꯑꯣ ꯌꯥꯝ ꯍꯥ ꯑꯗꯣ ꯑꯝꯇꯗꯤ ꯅꯪꯗꯤ ꯆꯥꯛ ꯌꯥꯝ ꯆꯥꯔꯝꯒꯅꯤꯅ ꯉꯁꯤꯗꯤ
ꯆꯥꯗꯦꯗ
ꯐ꯭ꯔꯤ ꯆꯥꯅꯕ꯭ꯔꯣ ꯏꯪꯖꯥꯡ ꯑꯍꯥꯎꯕ ꯊꯣꯡꯉꯒ
ꯆꯥꯛ ꯌꯥꯝ ꯆꯥ ꯉꯝꯗ꯭ꯔꯦ ꯍꯧꯖꯤꯛꯀꯥꯟ
ꯅꯪꯒꯤꯁꯤ ꯗꯥꯏꯇꯤꯡ ꯇꯧꯕ ꯃꯥꯜꯂꯦꯗ
ꯑꯧ ꯃꯥꯅꯦ
ꯑꯌꯥ ꯀꯔꯤꯒꯤ ꯑꯗꯨꯝ ꯈꯟꯕ꯭ꯔꯣ ꯗꯥꯏꯇꯤꯡ ꯇꯧꯗ꯭ꯔꯁꯨ ꯌꯥꯕꯗꯣ
ꯅꯣꯏꯔꯦ
ꯑꯠꯁꯥ ꯅ‌ꯣꯏꯕꯗꯨꯗꯤ ꯀ꯭ꯔꯤꯁꯨ ꯅꯠꯇ‌ꯦꯅꯦ ꯑꯗꯨꯗꯤ ꯑꯝꯇꯨꯡꯒꯥ ꯑꯃꯨꯛ ꯑꯥ
ꯗꯠꯄꯥ
ꯍꯣꯏ ꯑꯗꯨꯗꯤ ꯆꯨꯝꯃꯦꯕꯀꯣ
ꯎꯝ
ꯑꯁꯦꯡꯕꯜ ꯍꯣꯁꯇꯦꯜꯗ ꯂꯩꯕꯁꯤꯡꯒꯤ ꯊꯥꯕꯠꯁꯨ ꯁꯨ ꯇꯨꯗꯕꯅꯤꯅ ꯀꯔꯤ ꯍꯥꯏꯁꯤꯔꯥ ꯑꯩꯈꯣꯏꯒꯤ ꯍꯨꯃꯥꯡ ꯊꯣꯛꯄ ꯀꯔꯤꯒꯨꯝꯕ ꯇꯧꯗꯗꯤ ꯌꯥꯗꯝꯅꯦꯕ
ꯎꯝ
ꯇꯨꯒꯤꯁꯨ ꯌꯥꯝ ꯐꯩꯌꯦ ꯅꯪꯅ ꯈꯟꯕꯗꯨꯁꯨ ꯌꯥꯝ ꯐꯩꯌꯦ
ꯑꯁ ꯑꯗꯣꯏꯁꯨ ꯑꯥ ꯊꯕꯛ ꯇꯧꯗ꯭ꯔꯁꯨꯅꯦ ꯍꯥꯏꯗꯤ ꯑꯐꯕ ꯆꯥꯗꯕꯗꯤ ꯌꯥꯗꯦ ꯀꯩꯒꯤꯅꯣ ꯍꯥꯏ ꯀꯥꯟꯗ ꯀꯣꯛ ꯌꯥꯝ
ꯑꯥ ꯍꯣꯏ ꯍꯣꯏ ꯑꯗꯨꯕꯨꯗꯤ ꯆꯨꯝꯃꯦ ꯌꯥꯝ ꯆꯨꯝꯕ ꯋꯥꯅꯤ ꯅꯪꯅ ꯍꯥꯏꯕꯗꯣ
ꯎꯝ
ꯑꯗꯨ ꯑꯣꯏꯔꯁꯨ ꯀ꯭ꯔꯤ ꯍꯥꯏꯁꯤꯔ ꯑꯩꯈꯣꯏꯒꯤꯀꯣ ꯃꯌꯥꯝ ꯃꯔꯛ ꯃꯔꯛꯇꯗꯤ ꯑꯁꯨꯝ ꯑꯆꯥ ꯄꯣꯠꯁꯨ ꯌꯥꯝ ꯆꯥꯕꯅꯦ
ꯎꯝ
ꯑꯗꯨ ꯑꯆꯥꯄꯣꯠ ꯆꯥꯕꯁꯨ ꯌꯥꯝ ꯆꯥꯕꯁꯨ ꯐꯠꯇꯦ ꯑꯗꯨ ꯈꯔ ꯈꯔꯗꯤ ꯆꯥꯕ ꯌꯥꯏꯌꯦ ꯌꯥꯝ ꯆꯥꯔꯗꯤ ꯍꯦꯟꯅ ꯋꯥꯕꯅꯦ
ꯎꯝ
ꯎꯝ ꯑꯗꯨ ꯌꯥꯝ ꯆꯥꯗꯕꯤꯗ ꯈꯖꯤꯛ ꯈꯖꯤꯛ ꯆꯥꯕꯗꯤ ꯀꯩꯁꯨ ꯀꯥꯏꯗꯦꯅ ꯈꯜꯂꯦ
ꯎꯝ
ꯎꯝ ꯑꯗꯨ ꯑꯩ ꯋꯥ ꯑꯃꯗꯤ ꯍꯪꯅꯤꯡꯕꯅꯤꯅ‌ꯦ ꯅꯪꯕꯨ
ꯍꯪꯉꯣ ꯐꯖꯅ ꯍꯥꯏꯔꯛꯑꯣ ꯁꯤ ꯂꯣꯟ ꯁꯨꯃꯥꯏ ꯅꯠꯇꯕꯤꯗ ꯂꯣꯟ ꯈ‌ꯣꯏꯗꯕꯤꯗ
ꯀ꯭ꯔꯤ ꯍꯥꯏꯁꯤꯔ ꯑꯩꯒꯤ ꯑꯩꯕꯨꯗꯤ ꯅꯪꯅ ꯐꯖꯅꯁꯨ ꯍꯪꯉꯦ ꯑꯗꯨ ꯅꯪꯒꯤ ꯋꯥꯔꯤꯁꯨ ꯑꯩꯁꯨ ꯈꯔꯗꯤ ꯈꯪꯅꯤꯡꯕꯅꯤꯅꯦ
ꯀꯩ ꯍꯥꯏ ꯀꯩ ꯈꯪꯅꯤꯡꯉꯤꯅꯣ ꯍꯥꯏꯌꯨꯅꯦ
ꯅꯪꯅ ꯑꯩꯕꯨ ꯍꯪꯕꯒꯨꯝꯅ ꯑꯩꯁꯨ ꯅꯪꯕꯨ ꯍꯪꯉꯗꯤ ꯅꯪꯗꯤ ꯋꯥꯁꯨ ꯉꯥꯡꯕ ꯍꯩꯔꯣꯏ ꯑꯗꯨꯅ ꯑꯩꯅ ꯍꯪꯗ꯭ꯔꯤꯉꯩ ꯑꯩꯅ ꯑꯩꯅ ꯍꯪꯗ꯭ꯔꯤꯉꯩꯗ ꯅꯪꯅ ꯈꯔ ꯑꯗꯨꯝ ꯍꯥꯏꯌꯣ
ꯀꯩ ꯍꯥꯏꯁꯤꯔꯥ
ꯅꯪꯗꯤ ꯀ꯭ꯔꯤꯒꯤ ꯍꯧꯖꯤꯛ ꯐꯥꯎꯕ ꯅꯨꯄꯥ ꯑꯦ ꯅꯌꯨꯝ ꯄꯥꯟꯗꯕ꯭ꯔꯥ
ꯑꯩ ꯂꯥꯏꯔꯤꯛ ꯇꯝꯃꯤꯁꯤꯗꯤ ꯑꯉꯥꯡ ꯑꯣꯏꯔꯤ ꯀꯩꯅꯣ ꯆꯍꯤ ꯇ꯭ꯋꯦꯟꯇꯤ ꯐꯥꯏꯚ ꯌꯥꯝ ꯊꯤꯅ ꯌꯥꯔꯦ
ꯍꯣꯏ ꯌꯥꯏꯌꯦ ꯌꯥꯗꯦ ꯍꯥꯏꯕꯗꯤ ꯅꯠꯇꯦꯀꯣ ꯑꯗꯨꯔꯣ ꯅꯪꯒꯤ ꯅꯪꯒꯤꯁꯨ ꯄ꯭ꯂꯥꯟꯗꯤ ꯂꯩꯔꯝꯒꯅꯤ ꯈꯜꯂꯦ ꯅꯪꯒꯤ ꯍꯣꯏ ꯆꯥꯅꯤ ꯍꯥꯏꯕꯁꯦ ꯄ꯭ꯂꯥꯟꯗꯤ ꯂꯣꯏꯅ ꯂꯩꯕꯅꯦ ꯑꯗꯣ ꯅꯪꯒꯤ ꯄ꯭ꯂꯥꯟꯗ ꯀꯔꯝ ꯇꯧꯕ꯭ꯔꯥꯁꯨ ꯈꯪꯅꯤꯡꯉꯤ ꯍꯥꯏꯕ ꯇꯥꯔꯦ
ꯎꯝ ꯈꯪꯕ ꯍꯥꯏꯖꯦ ꯎꯝ ꯑꯁ ꯈꯡꯗꯦꯗꯥ ꯍꯧꯖꯤꯛ ꯐꯥꯎꯒꯤ ꯑꯣꯏꯅꯗꯤ ꯑꯗꯨ ꯌꯨꯝ ꯄꯥꯟꯕꯩꯗꯤ ꯀꯩꯝ ꯈꯟꯗꯦ ꯈꯟꯗꯦ ꯍꯥꯏꯕꯗꯤ ꯈꯟꯗ꯭ꯔꯤꯕ ꯁꯤꯗ ꯑꯈꯣꯏ ꯇꯧꯔꯤꯁꯤꯗ ꯍꯥꯟꯅ ꯐꯖꯅ ꯁꯤ ꯂꯣꯏꯁꯜꯂꯕ ꯃꯇꯨꯡꯗ ꯑꯩ ꯑꯗꯨꯃꯥꯏꯅ ꯈꯜꯂꯦ
ꯍꯣꯏ ꯌꯥꯝꯅ ꯐꯩꯌꯦ ꯁ꯭ꯇꯗꯤꯁ ꯇꯧꯕꯗꯗꯤ ꯐꯣꯀꯁ ꯇꯧꯔꯒ ꯇꯧꯕꯁꯤꯀꯣ ꯑꯗꯨꯅ ꯐꯕꯅꯦ ꯐꯣꯀꯁ ꯇꯧꯕ ꯍꯥꯏꯕꯁꯤ ꯑꯩꯈꯣꯏꯒꯤ ꯑꯩꯈꯣꯏꯒꯤ ꯏꯃꯥꯂꯣꯟꯗ ꯀꯔꯝꯃꯥꯏꯅꯥ ꯍꯥꯏꯕ꯭ꯔꯥꯀꯣ ꯐꯣꯀꯁ ꯇꯧꯕ ꯍꯥꯏꯕꯁꯤ ꯌꯥꯝꯅ
ꯄꯨꯛꯅꯤꯡ ꯆꯪꯕ ꯍꯥꯏꯗ꯭ꯔꯥ ꯎꯝ
ꯄꯨꯛꯅꯤꯡ ꯆꯪꯅ ꯇꯧꯕꯁꯨ ꯌꯥꯝ ꯐꯩꯌꯦ ꯑꯗꯣ ꯀ꯭ꯔꯤ ꯍꯥꯏꯁꯤꯔꯦ ꯑꯩꯈꯣꯏꯒꯤ ꯌꯨꯝ ꯄꯥꯟꯕ ꯈꯣꯠꯄ ꯍꯥꯏꯕꯁꯨ ꯀꯣ ꯑꯩꯅ ꯄꯥꯅꯤꯡꯉꯤꯅ ꯍꯦꯛꯇ ꯄꯥꯟꯕꯗꯨ ꯌꯥꯗꯕꯅꯦꯕ ꯑꯗꯨꯅ ꯍꯣꯏ ꯑꯗꯨꯅꯦꯕꯀꯣ ꯑꯗꯨꯅ ꯑꯩꯅ ꯍꯥꯏꯅꯤꯡꯕꯗꯨ ꯁꯤꯅꯤꯗ ꯅꯪꯅ ꯍꯧꯖꯤꯛ ꯀꯣꯟꯅ ꯄꯥꯟꯒꯦ ꯍꯥꯏꯔꯁꯨ ꯍꯧꯖꯤꯛꯇꯤ ꯃꯤ ꯂꯩꯕ꯭ꯔꯥ ꯂꯩꯇꯕ꯭ꯔꯥ ꯁꯤ
ꯂꯩꯇꯦꯗꯥ
ꯑꯩꯌꯥ ꯀꯔꯤꯒꯤ ꯂꯩꯇꯕ꯭ꯔꯥ ꯅꯪꯗꯤ
ꯀꯩꯁꯨ ꯇꯧ ꯑꯁ ꯆꯅꯥꯕ ꯊꯦꯡꯅꯗꯕꯩ ꯆꯅꯥꯕ ꯃꯤꯟꯁ ꯀꯃꯥꯏ ꯍꯥꯏꯅꯤ
ꯑꯣ ꯍꯣꯏ ꯅꯪ ꯆꯥꯅꯕ ꯊꯦꯡꯅꯗꯦ ꯋꯥ ꯂꯣꯏꯔꯦ ꯑꯗꯨ ꯅꯪꯁꯨ ꯑꯩꯕꯨꯗꯤ ꯍꯥꯏꯌꯦꯕꯨ ꯅꯪꯁꯨ ꯑꯩꯒꯨꯝꯅ ꯇꯧꯒꯅꯨꯀꯣ
ꯊꯝꯃꯣꯏ ꯀꯥꯏ ꯊꯝꯃꯣꯏ ꯀꯥꯏꯕ ꯍꯥꯏꯕꯗꯨꯔꯣ
ꯎꯝ ꯎꯝ ꯎꯝ
ꯅꯠꯇꯦꯗ ꯊꯃꯣꯏ ꯀꯥꯏꯕ ꯅꯠꯇꯦ
ꯊꯃꯣꯏ ꯀꯥꯏꯕ ꯈꯛꯇꯪ ꯅꯠꯇ꯭ꯔꯦꯗ ꯑꯩꯒꯤꯗꯤ ꯊꯝꯃꯣꯏꯁꯨ ꯀꯥꯏꯔꯦ ꯑꯗꯨ ꯃꯦꯟꯕꯤꯅꯤꯉꯥꯏ ꯃꯤꯁꯨ ꯊꯤꯕꯅꯦ ꯑꯗꯨ ꯂꯩꯇꯕꯅꯤꯅꯦ
ꯅꯣꯏ ꯖꯥꯇꯤ ꯅꯨꯄꯤ ꯄꯥꯝꯃꯤꯔꯣ
ꯑꯩꯗꯤ ꯖꯥꯇꯤ ꯈꯥꯏꯗꯦꯗ ꯖꯥꯇꯤ ꯈꯥꯏꯕꯒꯤ ꯃꯊꯧꯁꯨ ꯇꯥꯗꯦꯅ ꯈꯜꯂꯦ ꯍꯥꯏꯕꯗꯤ ꯃꯔꯨ ꯑꯣꯏꯕꯗꯤ ꯂꯩꯃꯤꯟꯅꯕ ꯑꯅꯤꯗꯨ ꯍꯌꯦꯡꯋꯥꯏ ꯅꯨꯡꯉꯥꯏꯅ ꯄꯨꯛꯆꯦꯟ ꯇꯤꯟꯅꯅ ꯂꯩꯕ ꯑꯗꯨꯅꯦꯕ ꯃꯔꯨ ꯑꯣꯏꯕꯁꯦ
ꯎꯝ
ꯑꯗꯨꯅꯤꯗ
ꯃꯥꯅꯤ
ꯄꯨꯛꯆꯦꯟ ꯊꯤꯟꯅꯅ ꯅꯨꯡꯉꯥꯏꯅ ꯂꯩ ꯃꯤꯟ ꯗꯨꯅꯤ ꯈ꯭ꯋꯥꯏ ꯃꯔꯨ ꯑꯣꯏꯕꯁꯦ ꯖꯥꯇꯤ ꯑꯗꯨ ꯑꯗ ꯈꯥꯏꯕꯒꯤ ꯃꯊꯧ ꯇꯥꯗꯦꯅ ꯈꯜꯂꯦ
ꯎꯝ ꯇꯥꯗꯦ
ꯑꯗꯨꯃꯥꯏꯅ ꯈꯜꯂꯦ ꯑꯩꯒꯤꯗꯤ ꯑꯗꯣ ꯈꯪꯗꯦ ꯃꯤ ꯑꯇꯩꯒꯤ ꯀꯔꯤ ꯈꯟꯕ꯭ꯔꯥ
ꯎꯝ
ꯖꯥꯇꯤ ꯈꯥꯏꯕ ꯂꯥꯏꯅꯤꯡ ꯈꯥꯏꯕꯁꯦ ꯑꯩꯗꯤ ꯄꯥꯝꯗꯝꯅꯦ ꯍꯣꯏ ꯃꯤꯑꯣꯏꯕꯒꯤ ꯄꯨꯟꯁꯤ ꯃꯤꯑꯣꯏꯕꯒꯤ ꯄꯨꯟꯁꯤꯗꯗꯤ ꯅꯨꯄꯤ ꯍꯥꯏꯕꯁꯤꯗꯤ ꯑꯩꯈꯣꯏꯅ ꯑꯍꯟꯁꯤꯡꯅ ꯇꯥꯛꯄꯤꯕꯗ ꯅꯨꯄꯤ ꯍꯥꯏꯕꯁꯤ ꯃꯥꯒꯤ ꯃꯌꯨꯝ ꯑꯅꯤ ꯁꯨꯏ ꯑꯗꯨꯒꯤ ꯃꯥꯒꯤ ꯁꯥꯒꯩ ꯑꯅꯤ ꯁꯨꯏꯅ ꯍꯥꯏꯅꯔꯤꯅꯦꯕ
ꯎꯝ
ꯍꯧꯖꯤꯛ ꯅꯨꯄꯤꯅ ꯂꯩꯔꯤꯕ ꯌꯨꯝꯗꯨꯗꯤ ꯃꯥꯒꯤ ꯕꯔꯥꯒꯤ ꯌꯨꯝꯒꯨꯝꯕꯅꯦꯕꯀꯣ ꯍꯦꯡ ꯋꯥꯏ ꯃꯥ ꯃꯥꯅ ꯃꯌꯨꯝ ꯄꯥꯜꯂꯒ ꯂꯩꯕꯗꯣ ꯑꯗꯨꯅ ꯃꯌꯨꯝ ꯑꯁꯦꯡꯕ ꯑꯣꯏꯗꯣꯏꯅꯦꯕ
ꯎꯝ
ꯎꯝ ꯑꯗꯨꯒ ꯍꯧꯖꯤꯛ ꯃꯥꯅ ꯆꯠꯂꯤꯕ ꯂꯥꯏꯅꯤꯡ ꯑꯣꯏꯔꯣ ꯑꯃꯕꯨ ꯑꯣꯏꯔꯣ ꯑꯗꯨꯅꯗꯤ ꯑꯔꯦꯞꯄꯗꯤ ꯑꯣꯏꯕ ꯌꯥꯔꯣꯏ ꯃꯥꯒꯤ ꯅꯨꯄꯥ ꯃꯥꯅ ꯌꯨꯝ ꯄꯥꯟꯕꯗ ꯂꯩꯒꯗꯧꯕ ꯃꯥꯒꯤ ꯅꯨꯄꯥꯒꯤ ꯌꯨꯝꯗꯨꯗꯅ ꯂꯩꯕ ꯂꯥꯏꯅꯤꯡꯗꯨꯅ ꯑꯔꯣꯏꯕ ꯑꯣꯏꯗꯣꯏꯅꯦꯕ
ꯎꯝ
ꯑꯗꯨꯗ ꯍꯣꯏ ꯃꯥꯒ ꯃꯥꯒꯤ ꯅꯨꯄꯥꯒꯅ ꯋꯥꯈꯜ ꯃꯥꯟꯅꯔꯒ ꯑꯇꯣꯞꯄ ꯂꯥꯏꯅꯤꯡꯅꯤꯡꯕꯗꯨꯅ ꯑꯃꯅꯤ ꯑꯗꯨꯗꯤ ꯑꯩꯈꯣꯏꯁꯨ ꯊꯤꯡꯕ ꯌꯥꯗꯦ ꯑꯗꯨꯕꯨ ꯃꯥꯒꯤ ꯅꯨꯄꯥꯒꯤ ꯌꯨꯝꯗ ꯂꯩꯔꯀꯥꯟꯗ ꯆꯠꯀꯗꯧꯕꯗꯨꯅ ꯑꯗꯨꯅ ꯑꯔꯣꯏꯕ ꯑꯣꯏ ꯑꯗꯣꯢꯅꯦꯕ ꯅꯠꯇ꯭ꯔꯣ
ꯎꯝ
ꯎꯝ ꯑꯗꯨꯅꯤꯗ ꯑꯗꯨꯅ ꯂꯥꯏꯅꯤꯡ ꯑꯃꯃꯗꯤ ꯈꯟꯗꯦ ꯖꯥꯇꯤꯒꯤꯁꯨ ꯈꯟꯗꯦ ꯑꯩꯗꯤ ꯄꯨꯛꯆꯦꯜ ꯁꯦꯡꯅ ꯏꯃꯨꯡꯗ ꯐꯖꯅ ꯂꯩꯒꯗꯧꯕ ꯃꯤꯗꯨꯅꯦ ꯊꯥꯏꯅ ꯄꯥꯝꯕꯗꯣ ꯑꯗꯨꯕꯨ ꯍꯧꯖꯤꯛ ꯑꯗꯨ ꯍꯧꯖꯤꯛ ꯃꯇꯝꯁꯦ ꯍꯪꯕ ꯍꯥꯏꯕꯁꯤ ꯌꯥꯝ ꯂꯨꯕ ꯊꯕꯛꯅꯤ ꯐꯪꯕ ꯍꯥꯏꯕꯁꯤ ꯌꯥꯝꯅ ꯂꯨꯕ ꯊꯕꯛꯅꯤ ꯑꯗꯣ ꯍꯥꯏꯕ ꯉꯝꯗꯦ ꯀꯃꯥꯏ ꯍꯥꯏꯗꯣꯏꯅꯣ ꯒ꯭ꯌꯥꯟ ꯇꯥꯗꯦ
ꯎꯝ
ꯍꯥꯏ ꯋꯥꯅꯤ ꯑꯪ ꯑꯥ ꯐꯪꯒꯅꯤ ꯐꯪꯒꯅꯤ ꯍꯣꯠꯅꯕꯗ ꯀꯜꯂꯨꯒ ꯍꯥꯏꯔꯤꯗꯣ ꯀꯗꯥꯏꯗꯒꯤ ꯁꯣꯝꯗꯗꯤ ꯀꯔꯤꯁꯨ ꯂꯩꯇꯅ ꯀꯗꯥꯏꯗꯤ ꯐꯪꯗꯣꯏꯅꯣꯗ
ꯍꯝ ꯍꯝ
ꯍꯥꯏꯖꯕꯣ ꯋꯥꯅꯤ ꯃꯤꯅ ꯑꯦ ꯃꯤꯁꯨ ꯅꯨꯄꯤꯅꯤ ꯌꯦꯡꯉꯛꯀꯅꯤꯕ ꯃꯥꯢ ꯅꯨꯨꯄꯥꯥꯏ ꯏꯃꯨꯡꯗꯣ ꯀꯃꯥꯏꯅ ꯇꯧꯕ꯭ꯔꯥ ꯈꯣꯠꯄ꯭ꯔꯥ ꯍꯌꯦꯡꯋꯥꯢ ꯂꯩꯕꯗ ꯅꯨꯡꯉꯥꯏꯒꯦꯔ ꯅꯨꯡꯉꯥꯏꯔꯣꯏꯔ ꯊꯤꯔꯛꯀꯅꯤ ꯅꯠꯇ꯭ꯔꯥ
ꯎꯝ
ꯑꯗꯨꯗ ꯍꯧꯖꯤꯛ ꯃꯇꯝꯗꯤ ꯊꯥꯏꯅꯒꯁꯨ ꯃꯥꯟꯅꯗ꯭ꯔꯦ ꯊꯥꯏꯅ ꯗꯧꯅ ꯄꯪꯂꯩ ꯂꯩꯕ ꯄꯪꯇꯧ ꯄꯨꯡꯆꯠ ꯆꯠꯄꯗꯨ ꯅꯠꯇ꯭ꯔꯦ ꯍꯧꯖꯤꯛꯇꯤ
ꯎꯝ
ꯌꯨꯝꯗꯨꯗ ꯂꯥꯛꯇ꯭ꯔꯤꯉꯩꯗ ꯍꯥꯟꯅ ꯃꯥꯒꯤ ꯃꯅꯨꯡ ꯃꯄꯥꯟ ꯂꯣꯢꯟ ꯊꯤꯗꯣꯛꯑꯒ ꯂꯩꯕ ꯉꯥꯛꯇꯅꯦꯕ
ꯎꯝ
ꯍꯥꯟꯅꯒꯤ ꯇꯥꯏꯞ ꯍꯥꯟꯅꯒꯤ ꯃꯑꯣꯡꯒꯨꯝꯅ ꯀꯔꯤꯁꯨ ꯈꯪꯗ꯭ꯔꯁꯨ ꯄꯨꯟꯁꯤ ꯇꯤꯟꯅꯕ ꯌꯥꯔꯦ ꯑꯗꯨ ꯇꯧꯕ ꯌꯥꯔꯦ ꯂꯩꯕꯗꯣ ꯍꯧꯖꯤꯛꯇꯤ ꯀꯗꯥꯢꯗꯒꯤ ꯍꯦꯛ ꯂꯥꯛꯄꯗꯒꯤ ꯃꯊꯪ ꯃꯈꯥ ꯑꯣꯡꯒꯗꯧꯁꯤꯔꯤꯕꯣ ꯃꯗꯨꯨꯗꯅꯤꯅꯤ ꯀꫭꯛ ꯁꯔꯤꯁꯦ
ꯑꯁꯤ ꯈꯟꯕꯗꯅꯦ ꯀꯟꯇ꯭ꯔꯣꯜꯗ ꯐꯖꯗ ꯗꯨ ꯃꫭꯠꯇꯣ ꯔꯦꯃꯣꯠꯇꯨ ꯄꯥꯏꯗ꯭ꯔꯗꯤ ꯀꯟꯇ꯭ꯔꯣꯜꯗꯣ ꯐꯖꯅ ꯄꯥꯏꯗ꯭ꯔꯗꯤ ꯀꯣ ꯐꯔꯛ ꯇꯗꯧꯔꯤꯅꯤ
ꯎꯝ
ꯁꯤꯗꯅꯤꯅꯦ ꯇꯟꯕꯁꯦ
ꯎꯝ ꯎꯝ ꯀꯩ ꯏꯟꯁꯥꯡ ꯆꯥꯔꯦ ꯍꯥꯏꯅꯣ
ꯑꯩꯗꯣ ꯉꯁꯤ ꯀꯣꯕꯤ ꯂꯩ ꯊꯣꯡꯉꯦ ꯀꯣꯕꯤ ꯂꯩ ꯗꯨꯒ ꯆꯥꯔꯦ ꯑꯗꯣ ꯑꯩꯅ ꯍꯪꯒꯗꯧꯕ ꯑꯃ ꯂꯩꯌꯦ ꯑꯩꯒꯤ ꯏꯃꯥꯗꯣ
ꯎꯝ
ꯑꯩꯒꯤ ꯏꯃꯥꯒꯤ ꯃꯅꯥꯎ ꯅꯨꯨꯄꯥꯗꯨ ꯀꯔꯤ ꯀꯧꯒꯅꯤ
ꯃꯥꯃ ꯃꯅꯥꯎ ꯅꯨꯄꯥ ꯅꯠꯇꯦ ꯃꯧꯄꯥ ꯅꯨꯄꯥ꯫
ꯍꯣꯏ ꯃꯧꯄꯥꯗꯣ ꯑꯗꯨꯒ ꯑꯩꯒꯤ ꯏꯃꯥꯒꯤ ꯃꯅꯥꯎ ꯃꯅꯥꯎꯅꯨꯄꯤꯗꯨꯅ ꯀꯔꯤ ꯀꯧꯅꯤ
ꯏꯟꯗꯣꯝꯆꯥ
ꯏꯟꯗꫭꯝꯆꯥ ꯀꫭ ꯑꯗꫭ ꯑꫭꯀꯦ ꯍꫭꯀꯦ ꯑ ꯑꯗꯨꯒ ꯑꯩꯒꯤ ꯄꯥꯕꯨꯡꯒꯤ ꯃꯌꯥꯝꯕꯗꯨꯅ ꯀꯔꯤ ꯀꯧꯅꯤꯡ ꯄꯕꯨꯡ
ꯑꯣ ꯑꯣ ꯑꯣ ꯑꯦ ꯏꯞ ꯄꯟꯊꯧ ꯍꯥꯏꯕꯅꯦꯕꯀꯣ ꯑꯩꯈꯣꯏ ꯏꯄꯥꯗꯗꯤ ꯄꯟꯊꯧ ꯍꯥꯏꯗ꯭ꯔꯥ ꯑꯗ ꯏꯄꯟ ꯊꯧ ꯍꯥꯏꯕ ꯏꯄꯟ ꯊꯧ ꯍꯥꯏꯕꯗꯤ ꯑꯩ ꯏꯄꯥꯒꯤ ꯃꯊꯛ ꯊꯣꯛꯕꯗꯣ ꯈꫭꯏꯒꯤ ꯕꯆꯧ ꯍꯥꯏꯕꯗꯣ ꯑꯗꯣ ꯏꯄꯟ ꯊꯧ ꯍꯥꯏꯌꯦ
ꯏꯄꯜ ꯂꯣꯟ ꯑꯁꯦꯡꯕꯗꯗꯤ ꯏꯄꯜ ꯊꯧ ꯍꯥꯏꯕꯀꯣ
ꯎꯝ
ꯑ ꯑꯩꯈꯣꯏ ꯂꯣꯟ ꯗꯨꯕ꯭ꯂꯤꯀꯦꯠꯇꯅ ꯍꫭ ꯏꯄꯟ ꯏꯄꯟ ꯍꯥꯏꯕꯅꯦꯕ ꯎꯝ ꯑꯗꯨꯒ ꯏꯄꯥꯒꯤ ꯃꯅꯥꯎ ꯅꯨꯄꯥꯗꯅ
ꯈꯨꯔꯥ ꯇꯣꯟ ꯈꯨꯔꯥ ꯏꯈꯨꯔꯥ ꯍꯥꯏꯕꯗꯣ
ꯏꯈꯨꯔꯥ ꯍꯥꯏ ꯑꯩꯈꯣꯏꯅ ꯄꯥꯕꯨꯡ ꯇꯣꯟꯅ ꯀꯧꯋꯦ ꯑꯗꯨꯒ ꯄꯧ ꯄꯧ ꯑ ꯑꯗꯣ ꯑꯩꯈꯣꯏꯗꯤ ꯄꯥꯕꯨꯡ ꯊꯣꯟ ꯑꯔ ꯄꯥꯕꯨꯡꯆꯧ ꯁꯨꯃꯥꯏꯅ ꯑꯗꯨꯝ ꯀꯧꯋꯦ
ꯎꯝ
ꯑꯗꯣ ꯈꯪꯗꯦꯗ ꯑꯩꯗꯤ ꯈꯇꯪ ꯍꯪꯉ ꯂꯩꯔꯦ ꯅꯪꯗꯤ ꯁꯨꯉꯥꯡ ꯉꯥꯡꯗꯦ ꯒ꯭ꯌꯥꯟ ꯇꯥꯗꯦꯗ ꯑꯩ
ꯍꯪꯉꯤꯁꯤꯗꯤ ꯑꯩꯁꯨ ꯍꯥꯏꯗ
ꯅꯪꯅ ꯍꯪꯉꯕꯒ ꯑꯩꯅ ꯍꯪꯨꯒ ꯌꯥꯝ ꯈꯦꯠꯅꯩꯗ
ꯑꯗꯣ ꯅꯪꯗꯤ ꯋꯥ ꯉꯥꯡꯕ ꯌꯥꯝ ꯍꯩꯌꯦ ꯍꯥꯏꯗꯤ ꯌꯥꯝ ꯃꯦꯆ꯭ꯌꯣꯔ ꯑꯣꯏ ꯑꯩꯈꯣꯏꯗ ꯍꯦꯟꯅ ꯑꯩꯈꯣꯏꯁꯨ ꯃꯤꯅꯗꯤ ꯃꯦ ꯐꯆꯤꯌꯔ ꯑꯣꯏ ꯍꯥꯏ ꯑꯗꯣ ꯅꯪꯅ ꯍꯦꯜꯂꯦ ꯌꯥꯝ ꯋꯥ ꯉꯥꯡꯕ ꯀꯥꯟꯅ ꯍꯩ ꯌꯥꯝ ꯍꯩꯌꯦꯕ ꯋꯥ ꯐꯖꯅ ꯉꯥꯡꯕꯗꯣ
ꯗꯤ ꯈꯪꯗꯦ
ꯑꯗꯨꯕꯨꯗꯤ ꯂꯤꯞꯀꯤ ꯁꯦꯀꯦꯇ꯭ꯔꯤꯅꯤ ꯀꯩꯅꯣ
ꯁꯤꯒꯤꯇ꯭ꯔꯤ ꯑꯣꯏꯔꯁꯨ ꯋꯥ ꯉꯥꯡꯕꯁꯦ ꯄꯉꯥꯡ ꯉꯥꯡ ꯅꯥꯗꯦꯅꯦ
ꯍꯣꯏ ꯑꯗꯨꯕꯨꯗꯤ
ꯑꯩꯅ ꯉꯥꯡꯉꯤꯁꯤꯗꯤ ꯖꯁ ꯀꯩ ꯍꯥꯏꯁꯤꯔ